ꯍꯜꯂꯣ
ꯏꯆꯦ ꯍꯨꯍꯥ
ꯇꯥꯏꯌꯦ
ꯑꯩ- ꯑꯩꯗꯨꯀꯣ ꯉꯁꯥꯏ ꯇꯥꯗ꯭ꯔꯕꯅꯦꯕ ꯏꯆꯦ ꯇꯥꯕ꯭ꯔꯣ ꯅꯈꯣꯟꯗꯣ ꯇꯥꯗ꯭ꯔꯦ ꯑꯗꯨꯝ ꯉꯥꯡꯔꯒ ꯂꯩꯕꯅꯦ ꯏꯇꯟꯗ ꯀꯣ ꯀꯩꯅꯣꯗꯤ ꯆꯠꯂꯗꯤ ꯍꯥꯏꯔꯒ ꯗꯨꯝ ꯉꯥꯡꯔꯒ ꯂꯩꯕꯅꯦ ꯑꯩ ꯅꯪꯟ ꯏꯁ꯭ꯇꯣꯞꯇ ꯑꯗꯨꯒꯗꯤ ꯌꯥꯗ꯭ꯔꯦ ꯑꯩꯈꯣꯏꯁꯨꯅꯦꯠ ꯑꯗꯨꯝ ꯅꯨꯡꯉꯥꯏꯕꯅꯦ ꯀꯔꯝꯃꯥꯏꯅ ꯇꯧꯕ ꯖꯥꯠꯂꯥ
ꯈꯪꯗꯦ ꯑꯩ- ꯑꯩꯁꯨ ꯍꯂꯣ ꯍꯂꯣ ꯇꯔꯒꯤ ꯌꯥꯗꯕ ꯃꯊꯟꯗ ꯃꯨꯠꯈ꯭ꯔꯕ
ꯑꯣ ꯃꯊꯟ ꯃꯨꯠꯄ꯭ꯔꯥ ꯑꯩꯗꯣ ꯈ꯭ꯔ ꯀꯨꯏꯅꯅꯦ ꯑꯩꯅ ꯇꯧꯔꯒ ꯂꯩꯕꯗꯣ ꯏꯆꯦ ꯇꯥꯗꯕ꯭ꯔꯣ ꯅꯈꯣꯜ ꯐꯖꯕꯗꯣ ꯇꯥꯗ꯭ꯔꯦ ꯀꯔꯤ ꯀꯔ ꯊꯟ ꯉꯥꯡꯔꯒ ꯂꯩꯕꯅꯦ ꯇꯣꯛꯇꯅꯤꯡꯉꯥꯏꯒꯤ ꯍꯥ-ꯍꯥ-ꯍꯥ ꯇꯣꯛꯇꯅꯤꯡꯉꯥꯏ ꯉꯥꯡꯔꯒ ꯂꯩꯕꯅꯦꯕ ꯑꯩꯗꯣ
ꯍꯧ
ꯍꯧꯖꯤꯛꯀꯥꯟꯀꯣ ꯎꯝ ꯑꯩꯗꯣ ꯌꯦꯡꯗꯤ ꯌꯦꯡꯗ ꯅꯦꯕ ꯑꯗꯨ ꯆꯥꯏꯅꯤꯁꯀꯤ ꯗ꯭ꯔꯃ ꯅꯪ ꯈꯪꯒꯅꯤꯗ ꯅꯦꯕꯔ ꯑꯦꯟꯗꯤꯡ ꯁꯝꯃꯔꯗꯣ ꯈꯪꯕ꯭ꯔꯥ
ꯎꯝ ꯌꯦꯡꯕ ꯍꯧꯕꯗ ꯉꯥꯏꯔꯤ ꯑꯩꯁꯨ
ꯑꯥ ꯌꯦꯡꯕ ꯍꯧꯕꯔꯥ ꯀꯩꯅꯣ ꯃꯣꯏ ꯃꯁꯛ ꯐꯖꯕꯗꯣ ꯅꯨꯄꯥꯒꯤ ꯃꯁꯛ ꯐꯖꯕꯗꯣ
ꯍꯔꯣꯗꯣ
ꯍꯣꯏ ꯑꯩꯗꯣ ꯑꯗꯨꯝ ꯀꯩꯗꯧꯃꯗ ꯑ ꯌꯨꯇ꯭ꯌꯨꯕꯀꯨꯝꯕꯗ ꯁꯣꯔꯠꯁꯀꯨꯝꯕ ꯔꯤꯀꯦꯞꯀꯨꯝꯕ ꯑꯗꯨꯝ ꯌꯦꯡꯉꯦꯕ
ꯎꯝ
ꯑꯗꯨꯀꯥꯟꯗ ꯑꯗꯨ ꯅꯨꯄꯥꯗꯣ ꯀꯞꯄ ꯀꯥꯟꯗꯀꯣ ꯀꯞꯄꯒꯤ ꯑꯃ ꯌꯥꯎꯋꯦꯀꯣ ꯀꯞꯄ ꯀꯥꯟꯗꯀꯣ ꯑꯩꯗꯣ ꯑꯗꯨ ꯃꯁꯛ ꯐꯖ ꯑꯩꯅ ꯏꯆꯦ ꯑꯁꯤ ꯃꯉꯣꯟꯗ ꯑꯗꯨ ꯌꯦꯡꯉꯨ ꯃꯥꯗꯣ ꯀꯞꯄ ꯀꯥꯟꯗ ꯍꯦꯛ ꯐꯖꯕꯅꯦ ꯑꯩꯅ ꯍꯩꯕꯅꯦꯕ
ꯑ ꯐꯁꯨ
ꯀꯣ ꯌꯥꯝ ꯅꯨꯡꯉꯥꯏꯇꯕ ꯎꯝ ꯍꯥꯏꯌꯣ
ꯍꯥꯍꯥꯍꯥ
ꯅꯥꯡꯁꯨ ꯅꯪꯁꯨ ꯄꯥꯝ ꯅꯥꯪꯁꯨ ꯐꯖꯍꯟ
ꯑꯩꯁꯦꯕꯣ ꯉꯔꯥꯡ ꯌꯦꯡꯕ ꯍꯧꯕꯅ ꯉꯥꯏꯅꯦ ꯕꯐꯨꯠꯕꯣꯜ ꯌꯦꯡꯕ ꯂꯣꯏꯔꯒ ꯌꯦꯡꯗꯉꯥꯏꯔꯤꯗ
ꯎꯝ ꯑꯗꯨꯒ ꯀꯣ ꯑꯩꯗꯤ ꯋꯥꯔꯜꯗꯀꯞ ꯌꯦꯡꯗꯕꯅꯦꯕ
ꯎꯝ
ꯑꯗꯨ ꯑꯗꯨ ꯌꯦꯡꯗꯕꯗꯣ ꯉꯔꯥꯡ ꯏꯔꯥꯡ ꯖꯄ ꯖꯄꯥꯟꯒ ꯕ꯭ꯔꯥꯖꯤꯜꯒ ꯁꯥꯟꯅꯕꯗꯣ ꯑꯗꯨꯀꯥꯟꯗ ꯑꯌꯨꯛ ꯈ꯭ꯔꯕꯅꯦꯕꯀꯣ ꯑꯩꯗꯣ ꯑꯌꯨꯛ ꯑꯣꯏꯈ꯭ꯔꯕ ꯀꯥꯟꯗ ꯀꯩꯅꯣꯃ ꯎꯝ ꯖꯄꯥꯟꯒꯤꯀꯣ ꯊꯣꯛꯂꯛꯈ꯭ꯔꯕ ꯃꯌꯥꯝ ꯑꯩꯒꯤ ꯐꯤꯠꯇꯀꯣ ꯑꯗꯣ ꯑꯩꯩꯑꯗꯨꯝ ꯌꯦꯡꯈ꯭ꯔꯕꯅꯦ ꯑꯩꯗꯣ ꯊꯣꯛꯌꯥꯝ ꯅꯨꯡꯉꯥꯏꯇ꯭ꯔꯕꯅꯦꯕ ꯑꯩꯀꯔꯤ ꯌꯦꯡꯂꯝꯗꯕ꯭ꯔꯥ ꯌꯦꯡꯂꯒ ꯑꯩꯁꯞꯄꯣꯔꯠ ꯇꯧꯔꯝꯅꯤꯉꯥꯏꯅꯦ ꯃꯣꯏꯗꯣ ꯍꯥꯝꯗꯤ ꯉꯝꯗ꯭ꯔꯦ ꯑꯗꯨꯁꯨ ꯌꯥꯝ ꯅꯨꯡꯁꯤꯍꯟꯕꯗꯣ ꯑꯗꯣ ꯑꯃꯨꯛꯀ ꯅꯝꯕꯔ ꯊꯥꯔꯇꯤꯟꯗꯣ ꯍꯣꯏ ꯅꯝꯕꯔ ꯊꯥꯔꯇꯤꯟꯗ ꯌꯥꯝ ꯐꯖꯔꯒ ꯂꯩꯔꯝꯃꯦ
ꯑ ꯐꯜ ꯂꯅꯤ ꯃꯩꯅꯦ꯭ꯂ
ꯍꯣꯏ ꯑꯗꯨꯒ ꯌꯦꯡꯉꯣ ꯏꯁꯥꯏ ꯑꯩꯗꯤ ꯌꯥꯝ ꯍꯔꯥꯎꯕ ꯑꯃ ꯂꯩꯌꯦꯅꯦ ꯑꯩꯒꯤ ꯕꯥꯔꯗꯦꯗꯨ ꯗꯦꯠ ꯊꯥꯔꯇꯤꯟꯅꯦꯕ ꯑꯗꯨꯒꯤ ꯏꯆꯦꯉꯣꯟꯗ ꯌꯦꯡꯉꯣ ꯑꯗꯣ ꯑꯩꯒꯤ ꯕꯥꯔꯗꯦꯒꯤ ꯀꯩꯅꯣꯃ ꯍꯄꯤꯅꯕꯅ ꯍꯥꯏꯕꯅꯦꯕ ꯑꯗꯨꯗ ꯂꯩꯔꯒ ꯃꯥ ꯌꯦꯡꯈ꯭ꯔꯦꯀꯣ ꯃꯥ ꯌꯦꯡꯉꯦꯔꯒꯀꯣ ꯄꯨꯔꯥ ꯐꯨꯠꯕꯣꯜꯗ ꯏꯟꯚꯦꯁ ꯇꯧꯔꯒ ꯂꯩꯑꯦ ꯍꯧꯖꯤꯛꯀꯥꯟ ꯒꯨꯜ ꯑꯃꯨꯛ ꯆꯥꯟꯕ ꯀꯅꯥ ꯀꯅꯥ ꯁꯥꯟꯅꯅꯕ ꯌꯦꯡꯕꯁꯨ ꯑꯃꯨꯛꯀ ꯊꯣꯛꯄ ꯃꯃꯤꯡ ꯀꯔꯤ ꯀꯧꯕ꯭ꯔꯥ ꯀꯔꯤ
ꯅꯨꯡꯉꯥꯏꯕꯅꯦ
ꯉꯔꯥꯡꯗꯣ ꯌꯦꯡꯒꯦꯅꯀꯣ ꯑꯩꯁꯦ ꯑꯩꯒꯤ ꯀꯩꯅꯣꯗꯣ ꯍꯧꯖꯤꯛꯁꯦ ꯏꯟꯁꯇꯥꯒ꯭ꯔꯥꯝꯈꯣꯏꯗꯣ
ꯎꯝ